ꯎꯝ ꯍ ꯇꯥꯔꯦꯀꯣ
ꯑꯣ ꯑꯣ ꯇꯥꯔꯦ ꯇꯥꯔꯤꯕ꯭ꯔꯣ
ꯕ꯭ꯔꯣ ꯉꯁꯤꯁꯦ ꯏꯁꯩ ꯂꯩꯕ ꯃꯥꯜꯂꯦ ꯑ ꯇꯥꯏ ꯇꯥꯏ ꯕ꯭ꯔꯣ ꯌꯔꯒꯤ ꯃꯅꯥꯛꯇ ꯏꯁꯩꯔꯣꯝ ꯕ꯭ꯔꯣ ꯏꯁꯩꯁꯤ ꯏꯁꯩ ꯂꯩꯗꯤꯦ ꯇꯥꯕ꯭ꯔꯣ ꯑ
ꯏꯁꯩꯁꯦ ꯉꯔꯥꯡꯗꯤ ꯂꯩꯌꯦ ꯑꯩꯈꯣꯏꯁꯤꯗ ꯑꯃ ꯀꯩꯅꯣꯝ ꯇꯧꯕꯤꯣ ꯈꯪꯕꯤꯕ꯭ꯔꯥ ꯃꯦꯂꯥ ꯑꯃ ꯇꯧꯕꯗꯣ ꯀꯩ ꯄꯥꯏꯟ ꯄꯥꯏꯟ ꯐꯦꯁ ꯁꯤꯡꯖꯃꯩ ꯊ꯭ꯔꯤ ꯁꯤꯛꯁꯇꯤꯅꯒ ꯑꯗꯨꯝ ꯂꯥꯏꯞ ꯊꯥꯕꯅꯦꯕ
ꯑꯣ ꯕꯣ ꯑꯩ ꯊꯥꯡꯉ ꯀꯩꯅꯣꯒꯤꯗ ꯇꯧꯗ꯭ꯔꯣ ꯁꯉꯥꯏꯄ꯭ꯔꯧꯒꯤꯗ ꯇꯧꯗ꯭ꯔꯣ
ꯅꯠꯇꯦ ꯁꯤ ꯑꯩꯈꯣꯏ ꯃꯅꯥꯛꯇ ꯀꯩꯅꯣ ꯁꯤꯒꯤ ꯁꯥꯏ ꯂꯩꯕꯗꯣ ꯁꯥꯏ ꯂꯝꯕꯤꯗꯣ ꯃꯣꯗꯦꯜ ꯍꯥꯌꯔ ꯁꯦꯀꯦꯟꯗꯔꯤ ꯃꯅꯥꯛ ꯅꯥꯀꯟꯗ ꯂꯝꯄꯥꯛ ꯑꯃ ꯂꯩꯕꯗꯣ ꯍꯣꯀꯤ ꯐꯤꯜꯗꯅꯠꯇ ꯈꯪꯕꯤꯕ꯭ꯔꯥ ꯑꯧ ꯊꯥꯕꯜꯗꯒꯗꯤ ꯍꯦꯛ ꯑꯗꯨꯝ ꯀꯩꯅꯣ ꯇꯧꯕ ꯃꯤ ꯌꯥꯝ ꯆꯤꯟꯕꯅꯦ ꯑꯗꯣ ꯑꯁꯤꯗ ꯃꯦꯂꯥ ꯑꯃ ꯇꯧꯔꯤꯕ ꯑꯗꯨꯗ ꯉꯔꯥꯡꯗꯤ ꯁꯤꯡꯒꯔ ꯀꯧꯈꯤꯌꯦ ꯁꯣꯂꯣ ꯑꯥꯔꯇꯤꯁꯁꯤꯡ ꯀꯧꯔ ꯀꯧꯔ ꯁꯛꯈꯤꯕꯅꯤ ꯑ ꯑꯗꯨꯣ ꯉꯁꯤꯗꯤ ꯑꯩꯈꯣꯏ ꯁ꯭ꯋꯥꯏꯒꯤ ꯑꯣꯏꯅꯗꯤ ꯂꯩꯇꯦ ꯇꯥꯗꯦ
ꯑꯣ ꯑꯩ ꯁꯨꯝ ꯇꯥꯕ ꯉꯁꯤ ꯏꯁꯩ ꯃꯈꯣꯠ ꯉꯁꯤꯁꯨ ꯉꯔꯥꯡꯁꯨ ꯇꯥꯏ ꯉꯁꯤꯁꯨ ꯑꯗꯨꯝ ꯇꯥꯕ ꯉꯁꯤ ꯀꯁꯤꯅ ꯀꯣꯝꯗꯧꯅꯗꯤ ꯈꯪꯗ꯭ꯔꯦ
ꯑꯣ ꯉꯔꯥꯡꯒꯤꯗꯤ ꯑꯩꯈꯣꯏꯗꯨꯗ ꯑꯣꯏꯔꯕꯁꯨ ꯌꯥꯏ
ꯑꯣ ꯑꯗꯨꯅ꯭ꯔꯣ ꯉꯁꯤꯒꯤꯁꯦ ꯈꯪꯕ꯭ꯔꯥꯅ
ꯉꯁꯤꯗꯤ ꯑꯩꯈꯣꯏꯁꯤꯗꯗꯤ ꯐ ꯁꯤꯁꯤ ꯀꯩꯝꯇ ꯇꯥꯗ꯭ꯔꯤ
ꯑꯣ ꯔꯣꯗꯤ ꯆꯠꯍꯧꯕ꯭ꯔꯣ ꯀꯃꯥꯏꯅ ꯇꯧꯒꯦ ꯃꯦꯂꯥꯗꯣ
ꯥ ꯆꯠꯇ꯭ꯔꯤꯗ ꯅꯍꯥꯟꯗ ꯍꯧꯗ ꯉꯥꯏꯔꯤꯌꯦ ꯑꯗꯣ ꯃꯣꯏꯗ ꯃꯤꯀꯣ ꯍꯣꯝꯕ ꯑꯣꯏꯅ ꯉꯔꯥꯡ ꯏꯁꯩ ꯇꯧꯕꯖꯥꯠꯅꯤ ꯑꯗꯣ ꯁꯨꯝ ꯆꯠꯁꯦ ꯈꯜꯂ ꯑꯗꯤ ꯏꯃꯥꯅꯁꯨ ꯍꯦꯛ ꯍꯥꯏꯍꯧꯗ꯭ꯔꯕ ꯑꯩꯅ ꯇꯨꯏꯁꯟ ꯆꯠꯂꯤꯉꯩ ꯈꯣꯠꯂꯤꯉꯩꯗ ꯑꯗꯨꯅ ꯁꯨꯝ ꯑꯩ ꯕꯤꯆꯨ ꯑꯃꯛ ꯈꯔ ꯂꯩꯇꯒꯨꯝ ꯆꯠꯍꯧꯗ꯭ꯔꯦ ꯉꯔꯥꯡꯗꯤ ꯑꯗꯣ ꯃꯣꯏꯁꯦ ꯇꯥꯡ ꯀꯌꯥꯗꯅꯣꯁꯨ ꯑꯗꯨꯗꯅ ꯑꯃꯨꯛ ꯐꯤꯂꯤꯛꯁ ꯍꯣꯏ ꯀꯧꯅꯤ ꯍꯥꯏ ꯃꯥꯜꯂꯦ ꯐꯂꯦꯛ ꯁꯣꯏ ꯑꯗꯒꯤ ꯃꯣꯏ ꯕꯦꯟ ꯑꯃꯅꯤ ꯑꯣꯏꯅ ꯀꯧꯔꯒ ꯑꯗꯨꯗꯨꯅ ꯑꯃꯨꯛ ꯕꯦꯟ ꯑꯣꯏꯅ ꯇꯧꯅꯤꯁꯨ ꯍꯥꯏ
ꯑꯗꯨꯗꯤ ꯑꯣ ꯍꯧꯕ ꯀꯨꯏꯗ꯭ꯔꯤꯕꯑꯔꯤꯕꯀꯣ
ꯀꯣꯏꯏꯗ꯭ꯔꯤ ꯍꯨꯝꯅꯤ ꯃꯔꯤꯅꯤꯗꯪ ꯁꯨꯛꯇ ꯉꯔꯝꯃꯤꯅꯦꯅ
ꯑꯗꯨꯗꯤ ꯌꯦꯡꯕ ꯌꯥꯔꯤꯅꯦ
ꯑꯧ ꯌꯥꯔꯤꯌꯦ ꯑꯩꯁꯨ ꯂꯣꯏꯁꯤꯜꯂꯝꯗꯥꯏꯔ ꯀꯩꯅꯣ ꯑꯗꯥꯏꯗ ꯑꯝꯛꯇꯪꯗꯤ ꯏꯃꯥꯟꯅꯕꯒꯤ ꯂꯥꯛꯑꯣ ꯍꯥꯏꯒ ꯍꯥꯏꯐꯦꯠꯀꯦꯅꯕꯨꯗꯤ ꯈꯜꯂꯤ ꯑꯗꯨꯅ ꯕꯣꯏꯁꯨ ꯑꯗꯨꯝ ꯀꯣꯏꯊꯣꯔꯛꯑꯣ ꯀꯣꯏꯊꯣꯛꯗꯤ ꯑꯗꯨꯝ ꯊꯦꯡꯅꯕꯁꯨ ꯌꯥꯏꯗꯅ ꯉꯥꯏꯍꯥꯛꯁꯨ ꯑ
ꯕ꯭ꯔꯣꯁ ꯉꯁꯤ ꯀꯩꯅꯣ ꯇꯧꯔꯣꯏꯗ꯭ꯔꯣ ꯋꯥꯔꯜ ꯀꯞꯀꯨꯝꯕ ꯉꯁꯤꯗꯤ ꯌꯦꯡꯉꯣꯏꯗ꯭ꯔꯣ ꯉꯔꯥꯡ ꯉꯔꯥꯡꯒꯤꯗꯤ ꯌꯦꯡꯕꯣ
ꯉꯔꯥꯡꯁꯦ ꯌꯦꯡꯗꯦ ꯑꯗꯨꯅꯤꯡꯕꯛꯅꯦ ꯑꯗꯣ ꯑꯩꯁꯦ ꯉꯁꯤꯁꯦ ꯑꯌꯨꯛꯇꯗ ꯍꯦ ꯆꯠꯄꯅꯤꯅ ꯑꯁ ꯑꯩꯁꯦ ꯉꯝꯗꯧ ꯃꯥꯟꯗꯦꯅ ꯃꯦꯀꯞ ꯊꯣꯛꯂꯛꯄꯗ ꯌꯦꯡꯕꯗ ꯑꯅꯤ ꯆꯜꯍꯧꯕꯗꯨꯗ ꯑꯗꯨꯝ ꯑꯩ ꯃꯤꯠ ꯌꯥꯎꯗꯗꯅ ꯑꯗꯨꯝ ꯇꯨꯝꯃꯤꯗ
ꯑꯣ ꯅ ꯑꯗꯨ ꯀꯥꯗꯣꯏꯕ꯭ꯔꯣ ꯉꯔꯥꯡ ꯃꯣꯏ ꯑꯅꯤ ꯆꯟꯕꯗꯣ
ꯑꯧ ꯑꯗꯨ ꯀꯥꯒꯦꯗ ꯍꯥꯏꯗꯤ ꯑꯝꯇꯪꯁꯨ ꯍꯟꯇꯣꯛꯎꯅꯦ ꯅꯨꯡꯗꯤ ꯅꯨꯡꯉꯥꯏꯇꯦ ꯌꯥꯝ ꯂꯥꯛꯆ ꯒꯔꯦ
ꯀꯩꯅꯣ ꯇꯧꯕꯖꯥꯠꯅꯦꯕꯣ ꯃꯣꯏꯗꯣ ꯍꯥꯏꯗꯤ ꯕꯥꯥꯄꯤ ꯍꯣꯏꯗꯣ ꯃꯣꯏꯗꯣ ꯀꯩꯅꯣ ꯂꯤꯛꯇ ꯁꯥꯟꯅꯕꯅꯤꯕꯣ ꯈꯪꯕ꯭ꯔꯗꯤ ꯈꯪꯗꯦ ꯌꯥꯝꯅ ꯏꯁꯄꯦꯅꯤꯁ ꯂꯤꯛꯇ ꯁꯥꯟꯅꯅꯦꯕ ꯑꯗꯨꯒ ꯃꯣꯏꯒꯤ ꯑꯥ ꯁꯨꯃꯥꯏꯅ ꯃꯣꯏꯒꯤ ꯏꯁꯄꯦꯅꯤꯁ ꯀꯤꯛꯀꯦꯠ ꯁꯥꯟꯅꯕꯅꯤꯅ ꯃꯣꯏꯒꯤ ꯉꯔꯥꯡ ꯇꯥꯏꯕ ꯇꯤꯝꯗꯨꯗꯤ ꯏꯁꯄꯦꯟꯅꯤꯗꯅ
ꯑꯥ
ꯑꯗꯨꯅ ꯃꯣꯏꯒꯤ ꯄ꯭ꯂꯦꯁꯇꯥꯏꯜ ꯀꯩꯀꯥꯗꯣ ꯃꯣꯏ ꯂꯣꯏ ꯑꯗꯨꯝ ꯈꯪꯕꯖꯥꯠꯅꯦ ꯑꯗꯨꯝ ꯀꯥꯎꯟꯇꯔ ꯇꯧꯕꯖꯕꯖꯥꯠꯅꯦꯕ
ꯑꯣ ꯂꯥꯏꯅ ꯑꯗꯨꯝ ꯃꯥꯒꯤ ꯏꯁꯇꯥꯏꯜꯒꯨꯝꯕ ꯑꯗꯨ ꯈꯪꯉꯕꯅꯤꯅ
ꯑ ꯑꯗꯨꯅ ꯌꯥꯝ ꯂꯥꯏꯅ ꯄ꯭ꯂꯦꯗꯣ ꯃꯣꯏꯅ ꯗꯣꯃꯤꯅꯦꯠ ꯇꯧꯈꯦꯕ ꯉꯔꯥꯡꯒꯤ
ꯑꯧ ꯑꯧ ꯑꯗꯨꯅꯤꯅꯦ ꯍꯥꯏꯗꯤ ꯐ꯭ꯔꯥꯟꯁ ꯍꯥꯏꯁꯦ ꯀꯩꯁꯨ ꯅꯣꯛꯞꯄꯗꯤ ꯅꯠꯇꯦ ꯑꯗꯨꯒ ꯀꯣꯠ ꯑꯃ ꯆꯠꯉꯝꯗꯕ ꯍꯥꯏꯁꯦ ꯑꯩꯁꯨ ꯈꯜꯂꯝꯃꯤꯅꯦꯕ ꯑꯁ ꯀꯌꯥꯝ ꯍꯩꯔꯦꯖꯥꯠꯅꯣ ꯁ ꯏꯁꯄꯦꯟꯁꯤꯕꯣꯅ ꯍꯩꯕꯨꯗꯤ ꯈꯪꯕꯨꯗꯤ ꯈꯪꯉꯦ ꯑꯗꯨ ꯑꯣꯏꯔꯒꯁꯨ ꯒꯣꯜ ꯑꯃꯐꯥꯎꯛ ꯆꯟ ꯉꯝꯗꯣꯔꯤꯗꯤꯦ ꯕꯗꯣ ꯑꯗꯨꯗꯤ ꯌꯥꯝ ꯂꯥꯛꯆꯦꯅ
ꯀ ꯇꯕ ꯆꯥꯅꯤ ꯏꯔꯔꯕꯣꯗꯨꯕꯨꯗꯤ ꯐꯩꯅꯥꯟꯒꯤ ꯁꯟ ꯑꯗꯨꯏ ꯇꯤꯝꯗꯨꯅ ꯑꯇꯣꯞꯄ ꯑꯇꯣꯞꯄ ꯀꯟ ꯀꯟꯇ꯭ꯔꯤꯒꯤ ꯑꯣꯏꯕꯒꯤ ꯃꯣꯏ ꯑꯃꯐꯥꯎ ꯁꯥꯟꯅꯗꯕ ꯇꯤꯝ ꯉꯥꯛꯇꯁꯨ ꯑꯣꯏꯗꯅ ꯑꯗꯨꯅ ꯃꯣꯏꯒꯤ ꯀꯩ ꯍꯥꯏꯅꯤ ꯐ꯭ꯔꯥꯟꯁꯀꯤ ꯑꯁꯣꯟꯕ ꯋꯤꯛꯅꯦꯁꯇꯣ ꯈꯪꯉꯝꯃꯣꯏꯕ
ꯃꯥꯅꯦ
ꯉꯔꯥꯡꯒꯤꯗꯨꯅ ꯃꯣꯏ ꯇꯤꯝꯗꯣ ꯍꯥꯏꯗꯤ ꯂꯣꯏ ꯍꯩꯕ ꯃꯥꯟꯅꯔꯛꯄꯅꯤꯅ ꯈꯪꯅꯔꯛꯄ ꯄꯅꯤꯅ ꯌꯥꯝ ꯂꯥꯏꯅ ꯑꯗꯨꯃꯥꯏꯅ ꯁꯥꯟꯅꯔꯛꯄ ꯑꯣꯏꯔꯝꯒꯅꯤꯕ ꯑꯗꯨ ꯍꯣꯔꯦꯟꯁꯨ ꯂꯩꯕꯅꯤ ꯕ꯭ꯔꯣ ꯕ꯭ꯔꯣꯗꯤ ꯇꯨꯏꯁꯟꯗ ꯆꯠꯄꯅꯤꯅ
ꯑꯧ ꯑꯩꯁꯨ ꯈꯜꯂꯝꯃꯤꯅꯦ ꯀꯥꯡꯅꯤꯅ ꯑꯃꯨꯛ ꯑꯌꯨꯛꯇꯤ ꯁꯨꯇꯤ ꯊꯥ ꯌꯥꯗꯕꯅꯤꯅ ꯍꯦꯛ ꯅꯨꯡꯊꯤꯟ ꯅꯠꯇꯕꯅꯤ ꯅꯨꯡꯊꯤꯟꯒꯤ ꯊꯕꯛꯅꯤꯅ ꯑꯗꯨꯒꯤ ꯑꯗꯩ ꯑꯉꯥꯡꯗꯣ ꯑꯦꯛꯖꯥꯝꯁꯨ ꯃꯌꯥ ꯅꯛꯁꯤꯜꯂꯛꯄ ꯑꯗꯨꯒꯤ ꯊꯥꯕꯁꯨ ꯅꯨꯡꯉꯥꯏꯇ꯭ꯔꯕ ꯑꯩꯁꯨ ꯐꯥꯏꯅꯦꯜꯗꯕꯨꯗꯤ ꯊꯥꯒꯦ ꯈꯜꯂꯝꯕꯅꯤ ꯑꯗꯣ ꯐꯥꯏꯅꯦꯜꯁ ꯑꯦꯛꯖꯥꯝ ꯂꯩꯁꯜꯂꯦ ꯊꯥꯗꯧ ꯃꯥꯟꯗ꯭ꯔꯦ ꯐꯅꯦꯁꯨ ꯌꯦꯡ ꯐꯪꯗꯕ꯭ꯔꯥ ꯀꯩꯅꯣꯝ ꯇꯧꯗꯣꯔꯤ
ꯍꯣꯏꯗꯣꯏꯕ꯭ꯔꯣ ꯎ ꯇꯞꯅ ꯇꯞꯅ ꯃꯇꯦꯛ ꯃꯇꯦꯛ ꯌꯦꯡꯕ꯭ꯔꯥ ꯑꯗꯨꯝ ꯇꯧꯔ ꯂꯣꯏꯦꯗ
ꯑꯧꯗꯥꯏꯅꯦ ꯇꯨꯏꯁꯥꯟ ꯀꯩꯅꯣ ꯇꯧ ꯇꯨꯏꯁꯥꯟꯗ ꯎꯏꯕ꯭ꯔꯥ ꯀ ꯑꯗꯣ ꯍꯣꯔꯦꯟꯒꯤꯗꯤ ꯑꯧ ꯀꯩꯅꯣꯅꯗꯤ ꯀꯥꯗꯧ ꯃꯥꯜꯂꯤꯗ ꯑꯗꯨꯝ ꯀꯩꯅꯣ ꯑꯥꯔꯖꯦꯟ ꯀꯩꯅꯣꯅ ꯑꯗꯨꯝ ꯀꯥꯗꯧ ꯃꯥꯜꯂꯤꯦ ꯃꯣꯏ
ꯈꯪꯗꯦꯕ꯭ꯔꯣꯗꯤ ꯃꯣꯏ ꯀꯩꯅꯣꯁꯨ ꯑꯗꯨ ꯂꯤꯡꯗꯤ ꯂꯤꯡꯕ ꯃꯥꯜꯂꯦ ꯏꯪꯂꯟꯁꯨ ꯑꯗꯨꯝ ꯍꯥꯏꯗꯤ ꯁꯦꯃꯤ
ꯍꯣꯏ ꯃꯣꯏ ꯑꯐꯥꯎꯕ ꯑꯃꯅꯤꯕꯨꯗꯤ ꯌꯥꯎꯔꯤ
ꯎꯝ
ꯑꯗꯣ ꯈꯪꯗꯦ ꯑꯩ ꯋꯥꯈꯜꯁꯤꯗꯗꯤ ꯑꯗꯨꯝ ꯑꯥꯔꯖꯦꯟ ꯇꯤꯅꯥꯅ ꯍꯟꯗꯛꯁꯨ ꯂꯧꯅꯤꯅ ꯑꯗꯨꯝ ꯂꯩꯔꯤ ꯑꯩꯒꯤ ꯐꯦꯟꯕꯨꯗꯤ ꯑꯩꯁꯦ ꯀꯩꯅꯣ ꯃꯥꯏ ꯐꯦꯟꯗꯤ ꯅꯠꯇꯦꯕ ꯑꯗꯨ ꯑꯣꯏꯔꯒꯁꯨ ꯋꯥꯈꯟꯁꯦ ꯌꯥꯗꯦ ꯃꯥꯅ ꯑꯗꯨꯝ ꯂꯧꯅꯤꯅꯂꯩ ꯍꯥꯏꯗꯤ ꯃꯦꯁꯤꯒꯤꯁꯨ ꯑꯔꯣꯏꯕꯁꯨ ꯑꯃꯨꯛ ꯑꯣꯏꯔꯦ ꯍꯟꯗꯛꯅ
ꯑꯥ
ꯑꯗꯒꯤ ꯍꯩꯁꯨꯨ ꯑꯗꯨꯝ ꯍꯩꯖꯤꯜꯂꯦ
ꯃꯥꯅꯦ
ꯑꯗꯨꯅ ꯑꯗꯨꯝ ꯕ꯭ꯔꯣꯗꯤ ꯀꯔꯝꯕꯒꯤ ꯐꯦꯟꯅꯣ ꯍꯧꯖꯤꯛꯀꯤꯁꯦ ꯑꯣꯏꯗꯣꯏꯔꯣ ꯂꯩꯍꯧꯔꯕ ꯀꯥꯡꯕꯨꯗꯣ ꯑꯣꯏꯗꯣꯏꯔꯣ
ꯑꯩꯁꯦ ꯕ꯭ꯔꯣ ꯀꯩꯅꯣꯗꯨꯣ ꯑꯗꯨꯝ ꯌꯦꯡꯉꯦ ꯑꯩꯁꯦ ꯑꯌꯥꯝꯕ ꯑꯥꯔꯖꯦꯟꯇꯤꯅꯥꯒꯤ ꯄ꯭ꯂꯦ ꯑꯗꯨꯝ ꯌꯦꯡꯉꯦ ꯃꯣꯏꯅ ꯈꯔ ꯌꯦꯡꯕ ꯅꯨꯡꯉꯥꯏꯌꯦꯅꯀꯣ
ꯑꯣ ꯑꯗꯨꯗꯤ ꯍꯣꯔꯦꯟꯒꯤ ꯑꯁ ꯄꯨꯔꯥ ꯕ꯭ꯔꯗꯔ ꯍꯣꯏꯅ ꯂꯧꯔꯅꯤꯗ ꯏꯃꯥꯟꯅꯕ ꯄꯩꯁꯥꯒ ꯑꯧ ꯄꯩꯁꯥꯒ ꯊꯥꯕ ꯀꯥꯡꯕꯨꯗꯤ ꯃꯣꯏꯗꯤ ꯄꯩꯁꯥ ꯊꯥꯅꯕꯤ ꯌꯥꯝ ꯂꯩꯗꯅ
ꯑꯥ
ꯌꯥꯝ ꯇꯣꯡꯅꯈ꯭ꯔꯦ ꯃꯣꯏꯗꯤ ꯂꯨꯄꯥ ꯆꯥꯝꯔꯤ ꯊꯥꯔꯒ ꯂꯤꯁꯤꯡ ꯀꯨꯟꯅꯤꯄꯥꯥꯟꯒ ꯐꯥꯎꯕꯤ ꯌꯥꯝ ꯇꯧꯈ꯭ꯔꯦ ꯈꯨꯨꯊꯥ ꯈꯨꯠ ꯑꯧ ꯈꯨꯊꯥꯁꯦ ꯑꯩꯅ ꯈꯪꯕꯗ ꯃꯣꯏꯒꯤꯁꯦ ꯁꯦꯔꯤꯁꯇ ꯊꯥꯔꯝꯗꯧ ꯃꯥꯜꯂꯦꯕ ꯍꯥꯏꯕꯗꯤ ꯁꯨꯡꯄꯣꯄꯣꯗꯕꯤꯗ ꯄ꯭ꯂꯦ ꯃꯔꯤ ꯀꯥꯅꯤ ꯄ꯭ꯂꯦ ꯃꯉꯥ ꯀꯥꯟꯅꯤꯒꯨꯝ ꯑꯗꯨꯃꯥꯏꯅ ꯊꯥꯕꯒꯨꯝꯕ ꯑꯝꯗ ꯄ꯭ꯂꯦ ꯃꯉꯥ ꯇꯔꯨꯛꯀꯤ ꯁꯦꯔꯤꯁꯇ ꯊꯥꯔꯝꯗꯧ ꯃꯥꯜꯂꯦ ꯑꯩꯅ ꯈꯟꯕꯗ
ꯎꯝ ꯑꯗꯨꯃꯥꯏꯅ ꯍꯥꯏꯅꯕ ꯑꯃ ꯂꯩ
ꯑꯧ ꯑꯗꯨꯅ ꯃꯥꯒꯤꯗꯣ ꯅꯍꯥꯟ ꯊꯥꯒꯠꯂꯛꯄꯗꯣ ꯗꯥ ꯀꯩꯅꯣ ꯃꯦꯁꯤꯅ ꯃꯇꯦꯡ ꯈꯔ ꯄꯥꯡꯕꯤꯈ꯭ꯔꯦꯅ ꯍꯥꯏꯔꯤꯁꯤꯅꯗꯤ ꯃꯣꯏꯒꯤ ꯇꯤꯝꯒꯤ ꯑꯣꯏꯅ ꯑꯗꯨꯃꯥꯏꯅ ꯁꯤꯔꯤꯁꯇ ꯊꯥꯔꯝꯃꯅꯦꯕ ꯁꯨꯡꯄꯣꯄꯣꯗꯕꯤ ꯄ꯭ꯂꯦ ꯃꯔꯤ ꯀꯥꯅꯤ ꯈꯣꯠꯅꯤ ꯀꯥꯏꯅ ꯊꯥꯔꯝꯗꯧ ꯃꯥꯜꯂꯦꯕ
ꯑꯁ ꯕ꯭ꯔꯣꯗꯨꯒꯤ ꯍꯥꯏꯔꯒ ꯕ꯭ꯔꯣ ꯌꯦꯡꯕ ꯌꯦꯡꯗꯕꯗ ꯑꯩ ꯈꯪꯍꯧꯗ꯭ꯔꯦ ꯑꯥ ꯅꯍꯥꯟ ꯏꯖꯤꯞꯀ ꯁꯥꯟꯅꯕ ꯑꯃ ꯌꯥꯎꯈꯤ ꯕ꯭ꯔꯣ
ꯑꯣ ꯌꯦꯡꯍꯧꯋꯦ ꯌꯦꯡꯍꯧꯋꯦ ꯑꯁꯤ ꯑꯁ ꯕ꯭ꯔꯣ ꯃꯤꯍꯨꯟ ꯁꯨꯔꯝꯃꯣꯏꯌꯦ ꯑꯩꯁꯨ ꯂꯩꯍꯧꯔꯦꯅ ꯂꯩꯔꯕꯅꯤ
ꯑꯩꯁꯨ ꯕꯣꯟꯒ ꯌꯦꯡꯗ꯭ꯔꯕꯅꯦ ꯕ꯭ꯔꯣ ꯑꯩꯁꯨ ꯍꯥꯏꯗꯤ ꯄ꯭ꯂꯦ ꯍꯧꯕꯗꯩ ꯂꯣꯏꯐꯥꯎꯇꯣ ꯌꯦꯡꯉꯒ ꯒꯣꯜ ꯑꯅꯤꯒ ꯁꯨꯖꯜꯂꯛꯄꯗꯨꯗꯗꯤ ꯀꯥꯏ ꯂꯩ ꯌꯥꯗ꯭ꯔꯦꯗꯣ
ꯋꯥꯅꯤ ꯑꯗꯨꯅ ꯑꯁ ꯑꯩ ꯑꯗꯨꯝ ꯑꯁ ꯑ ꯀꯩꯩꯅꯣꯅꯤ ꯊꯥꯖꯗꯅ ꯂꯩꯍꯧꯔꯕ꯭ꯔ ꯂꯩꯍꯧꯔꯗ꯭ꯔ ꯁꯤꯅꯤ ꯑꯗꯨꯒ ꯄꯥꯡꯒꯜꯖꯦ ꯐꯨꯗꯣꯛꯇꯕ ꯑꯣꯏ ꯂꯩꯔꯝꯃꯦ ꯑꯩꯅ ꯍꯧꯔꯛꯄꯗ ꯈꯟꯗꯤ ꯈꯟꯕ ꯃꯣꯏꯁꯦ ꯀꯌꯥ ꯆꯦꯟꯗꯕꯅꯦꯕ ꯕ꯭ꯔꯣ ꯑꯗꯨꯝ ꯌꯦꯡꯕꯗ ꯈꯪꯉꯝꯅꯤ
ꯎ
ꯍꯧꯥꯎꯔꯛꯄꯗ ꯀꯣꯏꯆꯦꯟ ꯆꯦꯟꯗꯕꯅꯦꯕꯗ ꯑꯩꯅ ꯈꯟꯗꯤ ꯈꯟꯕꯅꯤ ꯑꯁ ꯃꯣꯏꯁꯦ ꯃꯔꯥꯊꯣꯟꯒꯤ ꯇꯥꯏꯞ ꯇꯧꯔꯦꯅꯦ ꯄꯥꯡꯒꯟꯁꯦ ꯐꯨꯗꯣꯛꯇ꯭ꯔꯦꯅꯦꯅ ꯑꯗꯨꯒ ꯄ꯭ꯂꯦꯖꯦ ꯕ꯭ꯔꯦꯛ ꯃꯇꯨꯡꯗꯒꯤꯗꯤ ꯄꯨꯔꯥ ꯅꯤꯌꯣꯝ ꯑꯃ ꯆꯦꯟꯖ ꯇꯧꯒ꯭ꯔꯦ
ꯑꯥ
ꯑꯗꯨꯗꯒꯤꯗꯤ ꯂꯣꯏꯔꯝꯗꯥꯏꯗ ꯐꯨꯒꯠꯂꯛꯑꯦ
ꯑꯗꯨꯕꯨꯗꯤꯕ꯭ꯔꯣ ꯁꯨꯥꯏ ꯇꯧꯕꯖꯥꯠꯅꯤ ꯃꯣꯏ ꯄ꯭ꯂꯦ ꯈꯨꯁꯥꯟꯅꯁꯦ ꯍꯥꯏꯗꯤ ꯑꯃꯥ ꯀꯩꯅꯣꯒꯤ ꯏꯖꯤꯞꯅꯁꯨ ꯁꯣꯏꯕ ꯑꯃ ꯂꯩꯌꯦꯕ
ꯑꯧ ꯑꯧ
ꯑꯩꯁꯤ ꯁꯣꯏꯁꯤꯅ ꯀꯩꯗꯅꯣ ꯍꯥꯏꯔꯛꯀꯥꯟꯗ ꯄ꯭ꯂꯦ ꯁ꯭ꯇꯥꯏꯜꯁꯦ ꯕ꯭ꯔꯣ ꯑꯦꯒ꯭ꯔꯦꯁꯤꯞ ꯑꯣꯏꯅ ꯁꯥꯟꯅꯗꯦꯕ ꯃꯣꯏꯗꯤꯗꯤ
ꯃꯥꯅꯦ ꯃꯥꯅꯦ ꯍꯣꯏ ꯒꯣꯜꯁꯦ ꯃꯣꯏꯅ ꯆꯜꯂꯦ ꯍꯟꯇꯣꯛꯄ ꯋꯥꯔꯅꯤ ꯍꯥꯏꯕꯒꯤ ꯋꯥꯈꯟꯗ ꯃꯣꯏꯒꯤ ꯒꯣꯜ ꯃꯃꯥꯡꯗꯨꯗ ꯐꯦꯟꯗ ꯑꯣꯏꯅ ꯇꯧ ꯂꯩꯈꯒ꯭ꯔꯦꯕ ꯑꯗ ꯑꯗꯨꯃꯠ ꯑꯧ ꯑꯗ ꯑꯗꯨꯃꯁꯨ ꯁꯣꯏꯑꯕ ꯍꯥꯏꯗꯤ ꯃꯤ ꯒꯣꯜ ꯃꯃꯥꯡꯗꯨꯗ ꯁꯨꯝ ꯁꯥꯟꯅꯔꯒ ꯁꯨꯝ ꯀꯥꯎꯍꯜꯂꯒꯗꯤ ꯀꯝꯄꯜꯁꯔꯤ ꯑꯗꯨꯝ ꯃꯤꯁꯨ ꯑꯍꯩꯕ ꯉꯥꯛꯇꯅꯤꯅ ꯑꯃꯨꯛ ꯑꯅꯤꯔꯛꯇ ꯆꯟꯗ꯭ꯔꯒꯁꯨ ꯑꯗꯨꯝ ꯆꯠꯂꯛꯄ ꯇꯥꯕꯅꯦꯕ ꯃꯁꯥꯅ
ꯃꯥꯅꯦ
ꯑꯗꯨꯗ ꯁꯣꯏꯈ꯭ꯔꯦꯕ ꯄ꯭ꯂꯦꯖꯦ ꯑꯩꯅ ꯑꯗꯨꯝ ꯈꯜꯂꯦ ꯑꯣ ꯄ꯭ꯂꯦꯖꯤ ꯁꯤꯗ ꯁꯣꯏꯔꯦꯗꯅ ꯀꯥꯏꯗꯒꯤ ꯗꯤꯐꯦꯟꯗ ꯇꯧ ꯂꯩꯔꯦ
ꯎꯝ ꯑꯌꯥꯝ ꯑꯌꯥꯝꯕ ꯁꯥꯟꯅꯩ ꯑꯌꯥꯝꯕ ꯀꯟꯇ꯭ꯁꯤꯁꯨ ꯕꯣ ꯑꯗꯨꯃꯥꯏꯅ ꯁꯥꯝꯅ ꯍꯥꯏꯔꯒ ꯖꯄꯥꯟꯗꯨ ꯕꯣꯜ ꯐꯖꯩꯅꯦ ꯕ꯭꯭ꯔꯥꯖꯤꯜꯒ ꯁꯥꯟꯅꯕꯗꯣ
ꯑꯧ
ꯅ ꯃꯣꯏꯁꯨ ꯑꯗꯨꯃꯥꯏꯅ ꯒꯣꯜ ꯆꯟꯖꯜꯂꯒ ꯃꯣꯏꯅ ꯗꯤꯐꯦꯟꯁꯤꯞ ꯁꯥꯟꯅ ꯂꯩꯕꯩꯅꯤ ꯃꯣꯏ ꯄꯣꯔꯤꯗꯨ ꯅꯠꯇꯗꯤ ꯃꯣꯏꯅ ꯀꯥ ꯌꯥꯕꯅꯦꯕ
ꯑꯧ ꯌꯥꯔꯣꯏꯕ ꯍꯥꯏꯗꯤ ꯃꯤꯒꯤ ꯒꯣꯜ ꯃꯃꯥꯡꯗꯨꯗ ꯁꯨꯝ ꯃꯣꯏ ꯈꯔ ꯊꯠꯂꯒꯁꯨ ꯃꯤꯁꯨ ꯄꯥꯁ ꯇꯧꯅꯩꯅꯤ ꯀꯣꯛ ꯊꯥꯗꯔꯤꯅꯤ ꯅꯠꯇ꯭ꯔꯥ
ꯃꯥꯅꯦ
ꯑꯗꯒꯤ ꯄ꯭ꯂꯦꯗꯨꯁꯨ ꯑꯍꯩꯇꯕ ꯀꯥꯡꯕꯨꯅꯤ ꯍꯥꯏꯕ ꯑꯣꯏꯔꯗꯤ ꯐꯩ ꯋꯥꯜ ꯆꯦꯝꯄꯤꯌꯟ ꯉꯥꯛꯇꯅꯤ ꯈꯖꯤꯛ ꯈꯔꯥꯛ ꯅꯠꯇꯦ ꯈꯨꯀꯥꯎ ꯂꯀꯥꯎ ꯃꯥꯏ ꯃꯥꯏ ꯁꯇꯥꯏꯜ ꯃꯌꯥꯝ ꯂꯩꯔꯤꯅꯦ ꯑꯗꯨꯅ ꯑꯗꯨꯝ ꯌꯥꯔꯣꯏꯕ ꯁꯤ ꯊꯕꯛꯁꯦ ꯑꯗꯨꯝ ꯑꯅꯝꯕꯅꯁꯨ ꯑꯗꯨꯝ ꯄꯣꯏ ꯍꯥꯏꯗꯤ ꯑꯍꯩꯇꯕ ꯑꯃꯒ ꯇꯥꯔꯒꯕꯨꯗꯤ ꯐꯕ
ꯃꯥꯅꯤ
ꯑꯗꯣ ꯑꯍꯩꯕ ꯑꯃꯒ ꯇꯥꯔꯗꯤ ꯑꯗꯨꯝ ꯄꯣꯅꯤ ꯌꯥꯔꯣꯏꯕ ꯁꯤꯁꯦ ꯊꯥꯏꯅꯉꯩ ꯃꯇꯝꯗꯒꯤ ꯑꯗꯨꯝ ꯑꯩꯅ ꯄꯤꯛꯏꯉꯩ ꯄꯤꯛꯏꯉꯩꯗꯒꯤ ꯑꯍꯟꯈꯩꯅ ꯆꯨꯝ ꯍꯥꯏꯔ ꯂꯥꯛꯑꯄꯣꯅꯦ ꯑꯩꯈꯣꯏ ꯃꯥꯅꯁꯨ ꯑꯁ ꯌꯥꯔꯣꯏꯗ ꯄ꯭ꯂꯦꯖꯦ ꯒꯣꯜ ꯃꯃꯥꯡꯗ ꯁꯥꯟꯅꯔꯕꯨ ꯀꯃꯥꯏꯅ ꯄꯣ ꯀꯥꯗꯣꯏꯅꯣꯖꯦ ꯑꯗꯨꯝ ꯍꯥꯏꯔ ꯂꯥꯛꯑꯕ ꯄꯣꯠꯅꯦꯕ
ꯋꯥꯅꯤ
ꯑꯗꯨꯅ
ꯑꯗꯨꯕꯨ ꯑꯗꯨꯃꯥꯏꯅ ꯂꯥꯁꯇ ꯑꯋꯥꯔꯗ ꯑꯗꯨꯃꯥꯏꯅ ꯏꯁ ꯑꯗꯨꯝ ꯅꯍꯥꯟ ꯑꯥꯔꯖꯦꯟꯇꯤꯅꯥ ꯀꯥꯏꯗꯨꯁꯨ ꯑꯗꯨꯃꯥꯏꯅ ꯑꯦꯇꯦꯛ ꯇꯧꯍꯟꯕꯒꯤ ꯀꯥꯈꯤꯕꯅꯦꯕ ꯃꯣꯏꯗꯨꯁꯨ
ꯃꯥ ꯃꯥꯅꯦ ꯃꯥꯅꯦ ꯑꯗꯨꯅ ꯑ ꯑꯦ ꯑꯩꯅ ꯕ꯭ꯔꯣꯗ ꯍꯪꯒꯦ ꯇꯧꯔꯤꯁꯦ ꯃꯣꯏꯅ ꯉꯁꯥꯏ ꯃꯦꯁꯦꯁ ꯑꯃ ꯊꯥꯔꯛꯄꯗꯣ ꯈꯪꯕꯤꯕ꯭ꯔꯥ ꯑꯔꯣꯏꯕ ꯑꯣꯏꯔꯅꯤ ꯍꯥꯏꯕꯗꯣ ꯑꯗꯨꯒꯤꯗꯣ ꯁꯤꯒꯤ ꯑꯥꯎ ꯁꯤꯒꯤ ꯋꯥꯔꯤ ꯋꯥꯔꯤ ꯁꯥꯟꯅꯕꯖꯤꯒꯤ ꯑꯣꯏꯅ ꯑꯣꯏꯗꯣꯏꯔ ꯅꯠꯇ꯭ꯔꯒ ꯄꯨꯂꯞꯀꯤ ꯑꯣꯏꯅ ꯑꯣꯏꯗꯣꯏꯔ ꯁꯤꯅꯦꯕ ꯍꯧꯔꯛꯄꯗꯕꯨꯗꯤ ꯁꯤ ꯋꯥꯔꯤ ꯁꯥꯟꯅꯕꯒꯤ ꯑꯣꯏꯅ ꯍꯥꯏꯔꯒ ꯂꯣꯏꯔꯛꯄꯗꯅ ꯑꯃꯨꯛ ꯀꯩꯅꯣꯅ ꯍꯥꯏꯔꯛ ꯍꯥꯏꯔꯛꯏꯗꯅ ꯇꯥꯁ ꯄꯜꯂꯛꯇꯦꯗꯅ ꯀꯩꯅꯣ ꯑꯣꯏꯅ ꯗꯥꯏꯔꯦꯛ ꯁꯤꯒꯤ ꯑꯣꯏꯅ ꯄꯜꯂꯛꯏꯗꯅ
ꯉꯁꯤꯒꯤꯗꯤ ꯑꯩ ꯌꯥꯝ ꯀꯟꯅꯗꯤ ꯉꯁꯤ ꯊꯥꯛꯄ꯭ꯔꯥ ꯈꯪꯗꯦ ꯃꯣꯏꯅ ꯍꯥꯏꯕꯗ ꯁꯨꯃꯥꯏꯅ ꯑꯃꯗꯤ ꯍꯥꯏꯗꯅ ꯗꯦꯠ ꯑꯩꯇꯤꯟ ꯁ꯭ꯋꯥꯏꯗ ꯂꯣꯏꯔꯅꯤ ꯍꯟꯗꯛꯀꯤ ꯄ꯭ꯔꯣꯖꯦꯛꯁꯤꯒꯤ ꯑꯣꯏꯅꯗꯤ ꯑꯗꯨꯃꯥꯏꯅ ꯂꯣꯏꯔꯅꯤ ꯀꯣꯜ ꯇꯧꯕꯒꯤ ꯗꯦꯠ ꯀꯩꯅꯕꯁꯤꯗꯗꯤ ꯌꯥꯔꯔꯣꯏ
ꯆꯨꯝꯃꯦ ꯑꯗꯨꯅ ꯀꯣꯜꯒꯤ ꯑꯣꯏꯗꯣꯏꯔꯥ ꯄ꯭ꯔꯣꯖꯦꯛ ꯍꯥꯏꯕꯅꯤꯅ ꯁꯤꯒꯤ ꯑꯩꯈꯣꯏꯅ ꯇꯧꯔꯤꯁꯤꯁꯨ ꯄ꯭ꯔꯣꯖꯦꯛ ꯑꯃꯅꯤꯗꯅ
ꯑ ꯁꯤꯒꯤ ꯑꯅꯧꯕ ꯑꯣꯏꯗꯧ ꯃꯥꯜꯂꯦ ꯕ꯭ꯔꯣ ꯑꯗꯨ ꯍꯥꯏꯗꯤ ꯄꯨꯂꯞ ꯒ꯭ꯔꯣꯁ ꯇꯧꯈꯤꯗꯧ ꯃꯥꯜꯂꯦꯕꯀꯣ
ꯑꯥ
ꯑꯗ ꯃꯣꯏꯅ ꯑꯅꯧꯕ ꯄ꯭ꯔꯣꯖꯦꯛ ꯂꯧꯊ ꯇꯥꯔꯁꯨ ꯀꯣꯜꯒꯤꯖꯦ ꯀꯟꯇꯤꯅ꯭ꯌꯨ ꯇꯧꯒꯦꯕꯨ ꯍꯥꯏꯔꯁꯨ ꯇꯧꯔꯔꯣꯏꯀꯣ ꯍꯥꯢꯔꯁꯨ ꯑꯅꯧꯕ ꯁꯇꯥꯏꯜ ꯑꯃ ꯑꯣꯏꯔꯛꯑꯅꯤ ꯍꯣꯏ ꯑꯗꯨꯃꯥꯏꯅ ꯑꯣꯏꯗꯧ ꯃꯥꯜꯂꯦ ꯑꯗꯨ
ꯑꯣ ꯑꯩꯅ ꯈꯜꯂꯤꯅ ꯀꯣꯜꯖꯦ ꯀꯣꯏꯕꯨꯗꯤ ꯀꯝꯄꯜꯁꯔꯤ ꯂꯣꯏꯈꯒ꯭ꯔꯅꯤ ꯈꯪꯉꯦ ꯑꯗꯨꯒ ꯀꯣꯜꯁꯦ ꯂꯣꯏꯒ꯭ꯔꯒ ꯄꯨꯂꯞꯀꯤ ꯑꯣꯏꯅ ꯑꯗꯨꯝ ꯁꯤꯒꯤ ꯄꯣꯠꯁꯦ ꯃꯥꯒꯤ ꯈꯣꯝꯀꯠꯄꯒꯤ ꯄꯣꯠꯅꯤꯅ ꯑꯗꯨꯝ ꯁꯨꯔꯝꯅꯤꯅ ꯂꯣꯏꯁꯟꯒ꯭ꯔꯗꯣꯏꯔꯥ ꯍꯥꯏꯗꯤ ꯀꯣꯜꯒꯤ ꯋꯥ ꯅꯠꯇ ꯅꯠꯇꯕ ꯑꯇꯩ ꯑꯇꯩꯁꯨ ꯂꯥꯛꯑꯔꯣꯏꯗꯕꯤꯗ ꯑꯗꯨꯝ ꯂꯣꯏꯁꯤꯟꯒꯗꯣꯏꯔꯥ
ꯑꯗꯨꯨꯝꯕꯗꯤ ꯕ꯭ꯔꯣ ꯑꯩꯈꯣꯏꯅ ꯍꯥꯏꯕꯗꯤ ꯉꯝꯃꯔꯣꯏ ꯍꯥꯏꯗꯤ ꯀꯩꯅꯣꯗꯣ ꯃꯣꯏꯒꯤ ꯀꯩꯅꯣꯅ ꯁꯦ ꯁꯦꯝꯂꯛꯀꯗꯣꯏꯅꯤ ꯃꯣꯏ
ꯃꯥꯅꯤ ꯃꯥꯅꯤ ꯑꯗꯨꯗ ꯑꯥꯎ ꯋꯤꯟ ꯐꯣꯔ ꯄ꯭ꯔꯣꯖꯦꯛ ꯄ꯭ꯔꯣꯖꯦꯛ ꯄꯂꯞꯁꯤꯗꯅꯦ ꯇꯥꯛꯁ ꯄꯜꯂꯝꯕ ꯐꯕ ꯑꯃ ꯐꯒꯗꯕ ꯄ꯭ꯔꯣꯖꯦꯛ ꯄꯨꯜꯂꯛꯄꯁꯤꯗꯅ ꯈꯜꯂꯦ ꯂꯣꯏꯒꯗꯁꯨ ꯆꯥꯂꯦꯕꯨ ꯄꯨꯂꯄ ꯑꯣꯏꯅ ꯍꯥꯏꯅꯁꯨ ꯁꯨꯝ ꯈꯟꯕ ꯑꯩꯅ
ꯑ ꯎ ꯑ ꯁꯤ ꯑꯣꯏꯗꯣꯏꯅꯦ ꯕ꯭ꯔꯣ ꯑꯩꯈꯣꯏꯅ ꯍꯧꯖꯤꯛ ꯇꯧꯔꯤꯕ ꯀꯩꯅꯣꯁꯤꯒꯤ ꯑꯣꯏꯅ ꯄꯨꯂꯞ ꯑꯣꯏꯗꯣꯏꯅꯤ ꯍꯥꯏꯗꯤ ꯍꯟꯗꯛꯀꯤ ꯃꯣꯏ ꯑꯩꯇꯤꯟꯗ ꯂꯣꯏꯕ ꯍꯥꯏꯗꯨꯅ ꯄꯨꯂꯞ ꯂꯣꯏꯁꯤꯟꯗꯣꯏꯅꯦꯕ ꯁꯤꯗ ꯄꯦꯟꯗꯤꯡ ꯂꯩꯍꯧꯒꯅꯗꯤ ꯂꯩꯖꯍꯧꯔꯦ ꯂꯣꯏꯔꯒꯥꯟꯅ ꯑꯗꯨꯝ ꯂꯩꯍꯧꯔꯦꯗꯅ
ꯑꯣ
ꯑꯗꯨꯒ ꯃꯣꯏ ꯑꯅꯧꯕ ꯀꯔꯝꯕ ꯇꯥꯛꯁ ꯍꯥꯄꯛꯄ ꯈꯣꯠꯄ ꯍꯥꯏꯕ ꯑꯗꯨꯅ ꯑꯃꯨꯛ ꯃꯣꯏꯅ ꯑꯃꯨꯛ ꯂꯥꯛꯆꯔꯅꯤ ꯑꯅꯧ ꯄꯨ꯭ꯔꯣꯖꯤꯛꯒꯤ ꯃꯇꯨꯡ ꯏꯟꯅ ꯑꯗꯨꯃꯥꯏꯅ ꯑꯣꯏꯗꯧ ꯃꯥꯜꯂꯦ ꯑꯩ ꯈꯥꯟꯕꯗ ꯍꯥꯏꯗꯤ ꯃꯣꯏꯒꯤ ꯃꯣꯏꯒꯤ ꯁꯨꯝ ꯒ꯭ꯔꯨꯞꯇ ꯃꯦꯁꯦꯖ ꯊꯥꯔꯛꯄ ꯃꯇꯝꯗ ꯅꯪꯒꯤ ꯐ꯭ꯔꯦꯟ ꯅꯨꯡ ꯂꯩꯇꯥꯥꯔꯒꯗꯤ ꯂꯣꯢꯔꯣ ꯈꯣꯠꯂꯣ ꯀꯥꯏꯅ ꯁꯨꯝ ꯍꯥꯏꯗꯅ ꯃꯣꯏꯅꯁꯨ
ꯑꯥꯎ ꯃꯥꯅꯦ ꯃꯥꯅꯦ
ꯑꯗꯨꯝꯕꯁꯨ ꯃꯥꯜꯂꯦ ꯑꯗꯣ ꯕ꯭ꯔꯣ ꯍꯣꯏ ꯀꯩꯅꯣꯝꯇ ꯍꯪꯒꯦ ꯇꯧꯅꯤꯅꯦ
ꯑꯥꯍ ꯍꯪꯕꯤꯌꯨ ꯍꯪꯕꯤꯌꯨ
ꯕ꯭ꯔꯣ ꯍꯣꯏꯒꯤ ꯇꯨꯏꯁꯟ ꯆꯠꯄꯁꯦ ꯀꯩꯅꯣ ꯇꯧꯢꯗꯅ ꯍꯥꯏꯗꯤ ꯁꯨꯇꯤꯒꯨꯝꯕ ꯂꯧꯕꯩꯁꯨ ꯑꯗꯨꯝ ꯄꯩꯁꯥ ꯀꯛꯄ꯭ꯔꯣ
ꯀꯥꯛꯇꯦ ꯑꯗꯨꯒꯤꯗꯤ ꯍꯥꯏꯗꯤ ꯑꯁꯦꯡꯕꯗꯤ ꯃꯣꯏꯅꯕꯨꯗꯤ ꯀꯩꯅꯣ ꯇꯧ ꯍꯥꯏꯌꯦꯕ ꯁꯨꯃꯥꯏꯅ ꯍꯥꯏꯗꯤ ꯃꯣꯏꯒꯤ ꯁꯦꯝꯃꯛꯏꯕ ꯀꯥꯡꯕꯨꯗꯨꯅ ꯀꯔꯤꯒꯨꯝꯕ ꯃꯔꯛꯇ ꯁꯨꯇꯤ ꯍꯥꯢꯗꯤ ꯁꯥꯇ꯭ꯔꯅ ꯊꯥꯔꯗꯤ ꯊꯥꯔꯛꯑꯦ ꯑꯩꯈꯣꯏꯅ ꯊꯥꯕ ꯑꯣꯏꯔꯒꯗꯤ ꯁꯨꯇꯤ ꯅꯨꯃꯤꯠꯀꯨꯝꯕ ꯁꯟꯗꯦꯒꯨꯝꯕ ꯑꯗꯨꯗ ꯐꯨꯒꯠꯂꯣꯅ ꯍꯥꯏꯌꯦꯕ
ꯑꯥ
ꯑꯗꯣ ꯍꯧꯖꯤꯛ ꯐꯥꯎꯒꯤ ꯑꯣꯏꯅꯗꯤ ꯑꯩꯩ ꯀꯩꯁꯨ ꯂꯦꯞꯇꯦꯕ ꯑꯃꯨꯛ ꯑꯅꯤꯔꯛ ꯑꯩꯅ ꯑꯃꯨꯛ ꯂꯦꯞꯄꯦ ꯁꯥꯇ꯭ꯔꯅ ꯑꯃꯨꯛ ꯂꯦꯞꯄꯦ ꯑꯗ ꯑꯩ ꯀꯩꯁꯨ ꯐꯨꯒꯠꯇ꯭ꯔꯦꯕ ꯍꯥꯏꯗꯤ ꯀꯔꯤꯒꯤꯅꯣꯗ ꯑꯩꯒꯤꯗꯣ ꯐꯥꯏꯚ ꯊꯥꯔꯇꯤꯗꯒꯤ ꯍꯧꯔꯒ ꯁꯤꯛꯁ ꯐꯤꯞꯇꯤꯗ ꯂꯣꯏꯒꯗꯧꯅꯦꯕ
ꯑꯥ
ꯑꯗꯨ ꯑꯩꯅ ꯑꯗꯨꯝ ꯁꯕꯦꯟꯐꯧ ꯇꯥꯛꯄꯤꯕ ꯌꯥꯎꯋ ꯑꯗꯒꯤ ꯑꯦꯛꯥꯝ ꯌꯥꯎꯔꯒꯅ ꯑꯗꯨꯝ ꯁ ꯇꯦꯟ ꯁꯚꯦꯟ ꯊꯥꯔꯇꯤꯕꯨꯥꯎ ꯑꯗꯨꯝ ꯍꯦꯟꯅ ꯍꯦꯟꯅ ꯑꯗꯨꯝ ꯇꯥꯛꯄꯅꯤꯅ ꯑꯗꯨꯝ ꯑꯦꯖꯁ ꯑꯗꯣ ꯑꯗꯨꯝ ꯇꯧꯖꯔꯖꯅꯤꯗ ꯅꯣꯡꯃꯈꯛ ꯂꯦꯞꯄꯕꯣꯅ ꯑꯩꯁꯨ ꯑꯗꯨꯝ ꯁꯟꯗꯦ ꯈꯔ ꯁꯨꯗꯤ ꯐꯪꯒꯅꯤ ꯑꯗꯨꯝ ꯆꯠꯇꯦꯕ
ꯑ
ꯑꯗꯣ ꯍꯣꯏ ꯌꯥꯝꯁꯤꯜꯂꯛꯑꯕꯨꯗꯤ ꯑꯩꯁꯨ ꯁꯟꯗꯦꯒꯨꯝꯕꯕꯨꯗꯤ ꯆꯠꯂꯛꯄ ꯌꯥꯏ ꯑꯗꯣ ꯃꯣꯏꯒꯤ ꯄꯣꯠꯇꯗꯤ ꯑꯗꯨꯃꯥꯏꯅ ꯁꯥꯇꯅ ꯊꯥꯔꯄꯣꯔꯤ ꯊꯥꯔꯦ ꯑꯗꯨꯒ ꯑꯩꯈꯣꯏꯅ ꯊꯥꯖꯕ ꯑꯣꯏꯔꯒꯗꯤ ꯁꯨꯇꯤ ꯅꯨꯃꯤꯠꯇ ꯐꯨꯒꯠ ꯑꯣꯅ ꯑꯗꯨꯃꯥꯏ ꯍꯥꯏꯌꯦꯕ ꯑꯗꯨ ꯐꯨꯒꯠꯂꯁꯨ ꯌꯥꯏ ꯐꯨꯒꯠꯇ꯭ꯔꯁꯨ ꯑꯗꯨꯝ ꯃꯇꯝꯗꯨ ꯑꯗꯨꯝ ꯑꯩꯈꫭꯏꯅ ꯅꯣꯡꯃ ꯉꯥꯍꯥꯛ ꯉꯥꯍꯥꯛꯅꯤ ꯃꯤꯅꯤꯠ ꯇꯔꯥꯉꯥ ꯀꯨꯟ ꯇꯔꯥꯉꯥ ꯀꯨꯟꯗꯨ ꯁꯥꯡꯗꯔꯒ ꯑꯗꯨꯝ ꯑꯦꯖꯁ ꯇꯧꯔꯖꯨ ꯌꯥꯏꯗꯅ ꯄꯨꯡꯗꯨꯗ ꯑꯣꯏꯅ
ꯌꯥꯏ ꯌꯥꯏ ꯕ꯭ꯔꯣꯒꯤ ꯏꯁꯇꯥꯏꯜꯗꯨꯗꯤ ꯑꯗꯨꯝ ꯌꯥꯏꯗꯥꯏꯅꯦ ꯂꯧꯗ꯭ꯔꯖꯨ
ꯑꯧ ꯑꯩꯗꯤ ꯑꯗꯨꯃꯥꯏꯅ ꯑꯣꯏꯅ ꯇꯧꯋꯦ ꯍꯥꯏꯗꯤ ꯑꯩꯁꯨ ꯁꯨ ꯁꯨꯇꯤ ꯅꯨꯃꯤꯠꯇ ꯈꯛ ꯁꯨꯇꯤ ꯐꯪꯕꯗꯨꯗꯤ ꯑꯃꯨꯛ ꯆꯠꯅꯤꯡꯗ꯭ꯔꯦꯕ ꯑꯩꯈꯣꯏꯖꯨ ꯍꯥꯏꯖꯕꯩ ꯋꯥꯅꯤ
ꯃꯥꯅꯦ ꯃꯥꯅꯦ
ꯑꯧ ꯑꯗꯨꯅ ꯉꯥꯍꯥꯛ ꯉꯥꯍꯥꯛ ꯃꯤꯅꯠ ꯇꯔꯥꯒꯨꯝꯕ ꯇꯔꯥꯉꯥꯒꯨꯝꯕ ꯁꯥꯡꯊꯕ ꯈꯣꯠꯄ ꯑꯗꯨꯝ ꯌꯥꯎꯋꯦ ꯑꯗꯨꯅ ꯑꯁꯦꯡꯕꯗꯤ ꯁꯤꯛꯁ ꯐꯤꯐꯇꯤꯗ ꯂꯣꯏꯌꯣ ꯍꯥꯏꯕꯅꯦꯕ ꯑꯗꯣ ꯑꯩꯅ ꯍꯦꯟꯅ ꯁꯕꯦꯟ ꯊꯥꯔꯇꯤꯐꯥꯎ ꯀꯩꯕꯣ ꯑꯗꯨꯝ ꯁꯥꯟꯊꯕꯤꯔꯤꯁꯤꯕꯣ ꯑꯗꯒꯤ ꯑꯅꯝꯕꯅꯁꯨ ꯑꯗꯨꯝ ꯇꯔꯦꯠ ꯑꯗꯨꯝ ꯂꯣꯏꯌꯦꯕ ꯇꯨꯏꯁꯟꯁꯦ ꯍꯦꯛꯇ ꯌꯥꯗꯦꯕ ꯎꯥꯛ ꯄꯤꯔꯤꯉꯦ ꯈꯣꯠꯂꯤꯉꯩ ꯑꯗꯩ ꯑꯗꯒꯤ ꯑꯉꯥꯡꯗꯣ ꯄꯨꯡ ꯇꯥꯔꯏꯗꯅꯨ ꯀꯟꯅ ꯄꯥꯏꯔꯤꯉꯩꯗꯨꯗ ꯑꯦ ꯂꯣꯏꯁꯤꯜꯂꯁꯤ ꯑꯩꯅ ꯀꯃꯥꯏ ꯀꯃꯥꯏ ꯍꯥꯏꯔꯨꯅꯤ ꯑꯗ ꯉ ꯑꯧ ꯉꯥꯡ ꯉꯥꯏꯗ ꯉꯥꯏꯁꯤ ꯑꯗꯨꯅ ꯑꯗꯨꯝ ꯀꯩꯗꯧꯋꯒꯦ ꯇꯔꯅꯗꯤ ꯑꯗꯨꯩ ꯄꯥꯛꯅꯁꯨ ꯌꯥ ꯂꯧꯗ꯭ꯔꯤꯕ ꯁꯨꯇꯤꯗꯣ
ꯑꯥ
ꯑꯗꯨꯃꯥꯏꯅ ꯇꯧꯔꯤꯕ꯭ꯔꯣ
ꯑꯣ ꯑꯗꯨꯗꯣ ꯃꯣꯏꯁꯦ ꯕ꯭ꯔꯣꯏꯁꯦ ꯕ꯭ꯔꯣꯏꯁꯦ ꯐꯥꯈ꯭ꯔꯕ ꯐꯥꯗ꯭ꯔꯤꯕꯣ
ꯊꯥ ꯑꯅꯤ ꯁꯨꯔꯦ ꯑꯅꯤ ꯍꯦꯟꯒꯠꯂꯛꯑꯦ
ꯑꯥ ꯑꯗꯨꯝ ꯄꯩꯁꯥꯖꯦ ꯃꫭꯏꯅꯗꯨꯝ ꯀꯥꯞꯄꯛꯇꯣꯏꯅꯦꯕ
ꯑꯧ ꯄꯩꯁꯥꯖꯤꯗꯤ ꯄꯦꯟꯁꯇ ꯗꯥꯏꯔꯦꯛ ꯑꯩꯈꯣꯏꯗ ꯀꯥꯞꯄꯛꯑꯅꯤ